ꯍꯜꯂꯣ
ꯀꯩꯒꯤꯅꯣ ꯄꯥꯏꯕ ꯌꯥꯗꯕ꯭ꯔꯥ
ꯑꯥ ꯅꯦꯠꯋꯥꯛꯀꯤ ꯑꯣꯏꯔꯤꯕ꯭ꯔꯥ ꯀꯩꯒꯤꯅꯣ ꯈꯪꯗꯦ
ꯀꯩꯅꯣ ꯑꯩꯒꯤꯗ ꯑꯗꯨꯝ ꯖꯦꯔꯣ ꯖꯦꯔꯣ ꯑꯣꯏꯅ ꯆꯠꯂꯦ
ꯈꯪꯗꯦꯅꯦꯍꯦ ꯅꯪꯒꯤꯗꯣ ꯇꯧꯔꯛꯄꯗ ꯌꯥꯗ꯭ꯔꯤꯕ꯭ꯔꯥ ꯀꯩꯒꯤꯅꯣ ꯅꯦꯠꯀꯤ ꯑꯣꯏꯔꯤꯕ꯭ꯔꯥ ꯑꯗꯨꯃꯥꯏꯅ ꯇꯧꯋꯤ ꯅꯦꯠꯇꯣ ꯐꯖꯅ
ꯀꯩꯅꯣꯒꯨꯝꯕ ꯇꯧꯔꯝꯗꯥꯏꯗꯨꯗ ꯐꯖꯟꯅ ꯑꯝꯇꯪ ꯑꯣꯟ ꯑꯣꯐ ꯇꯧꯔꯒ ꯁꯥꯟꯅꯧꯕꯀꯣ ꯅꯠꯇ꯭ꯔꯗꯤ ꯑꯗꯨꯝ
ꯌꯥꯕꯗꯤ ꯌꯥꯕ ꯃꯥꯟꯂꯦ
ꯑ ꯑꯗꯨꯅꯤꯅꯦꯍꯦ ꯅꯦꯠꯅ ꯅꯨꯡꯉꯥꯏꯇꯕꯁꯦ ꯑꯗꯨꯝ ꯅꯨꯡꯉꯥꯏꯇꯕꯅꯤꯅꯦꯍꯦ ꯈꯇꯪꯈꯛ ꯇꯧꯕꯗꯀꯣ ꯅꯦꯠ ꯑꯩꯁꯤꯗ ꯂꯣꯏꯅ ꯑꯩꯈꯣꯏꯒꯤ ꯉꯥꯏꯍꯥꯛꯇꯪꯈꯛ ꯂꯩꯔꯒ ꯀꯩꯅꯣꯝꯇ ꯌꯦꯡꯕ ꯑꯣꯏꯔꯁꯨ ꯅꯦꯠꯅ ꯌꯥꯗ꯭ꯔꯗꯤ ꯑꯗꯨꯝ ꯁꯥꯎꯅꯤꯡꯕꯅꯦꯕ ꯇꯧꯔꯤꯁꯦ
ꯀꯣ ꯍꯧꯖꯤꯛ ꯅꯦꯠ ꯈꯛꯇꯪꯒ ꯑꯩꯈꯣꯏꯅ
ꯀꯩꯅꯣ ꯑꯩꯒꯤꯗꯗꯤ ꯍꯧꯖꯤꯛꯀꯤ ꯖꯦꯔꯣ ꯍꯦꯛꯇ ꯇꯥꯛꯁꯇꯣ ꯇꯧꯔ ꯖꯦꯔꯣ ꯖꯦꯔꯣ ꯍꯦꯛꯇ ꯆꯠꯈꯤ ꯃꯤꯉꯣꯟꯗ ꯇꯧꯕꯗꯗꯤ ꯇꯧꯗꯦ ꯅꯪꯉꯣꯟꯗ ꯇꯧꯕꯗꯗꯤ ꯀꯩꯒꯤꯅꯣ ꯑꯗꯨꯝ ꯑꯗꯨꯃꯥꯏꯅ ꯑꯌꯥꯝꯕ ꯇꯧꯒꯜꯂꯦ
ꯑꯩꯉꯣꯟꯗ ꯆꯠꯄꯁꯨ ꯌꯥꯎꯋꯦ ꯑꯩꯉꯣꯟꯗꯁꯨ ꯌꯥꯎꯋꯦꯕ ꯅꯪꯅ ꯈꯪꯗꯕ ꯍꯥꯏꯗꯤ ꯑ ꯑꯍꯨꯝ ꯑꯍꯨꯝꯂꯛꯂ ꯀꯩꯅꯣ ꯁꯨꯔꯕꯅꯦ ꯑꯗꯨꯃꯥꯏꯅ ꯇꯧꯔꯤꯁꯦ ꯌꯥꯗꯕ ꯍꯥꯏꯇꯥꯔꯦ ꯃꯁꯥꯒꯤꯀꯣ ꯑꯗꯨꯃꯥꯏꯅ ꯌꯥꯎꯏꯤꯗ ꯌꯥꯎꯗꯕ ꯅꯠꯇꯦ ꯑꯩꯈꯣꯏꯁꯨ ꯌꯥꯎꯔꯤ ꯄꯣꯠꯅꯤ ꯑꯗꯨ ꯑꯗꯣ ꯏꯁꯤꯡ ꯏꯁꯤꯡꯁꯦ ꯑꯩꯈꯣꯏꯒꯤ ꯏꯔꯣꯏꯕꯒ ꯍꯩꯕ꯭ꯔꯣ ꯅꯪꯕꯣ
ꯍꯩꯇꯦꯗ
ꯑꯁ ꯑꯩ ꯏꯔꯣꯏꯕ ꯍꯥꯏꯔꯒ ꯑꯩꯁꯦ ꯑꯉꯥꯡ ꯑꯣꯏꯔꯤꯉꯩꯗ ꯑꯩꯈꯣꯏꯒꯤ ꯗꯥꯝꯁꯤꯗ ꯏꯔꯣꯏꯕ ꯀꯥꯕꯁꯤꯗ ꯀꯃꯥꯏꯅ ꯇꯧꯒꯦ ꯀꯃꯥꯏꯅ ꯇꯧꯒꯦ ꯍꯥꯏꯗꯀꯣ ꯏꯔꯣꯏꯕꯒꯤ ꯆꯠꯄ ꯀꯥꯟꯁꯤꯗ ꯌꯥꯝꯅ ꯍꯥꯏꯗꯤ ꯀꯤꯖꯕ ꯍꯥꯏꯇꯥꯔꯦ ꯃꯤ ꯃꯌꯥꯝ ꯑꯍꯟꯁꯤꯡꯅꯁꯨ ꯏꯔꯣꯏꯔꯁꯨ ꯑꯩꯈꯣꯏꯁꯦ ꯌꯥꯝ ꯀꯤꯖꯩꯌꯦꯕ ꯑꯉꯥꯡ ꯑꯣꯏꯕꯅꯤꯅ ꯀꯣ ꯑꯗꯒꯤ ꯈꯔ ꯊꯦꯟꯖꯔꯁꯨ ꯃꯌꯥꯝꯅ ꯄꯥꯏꯔ ꯄꯥꯏꯔ ꯇꯧꯋꯦ
ꯑꯩ ꯏꯌꯥꯔꯄꯤꯁ ꯍꯥꯞꯀꯦꯀꯣ ꯃꯈꯣꯟꯗꯣ ꯇꯥꯕ ꯌꯥ ꯄꯨꯔꯥ ꯌꯦꯡꯉꯨꯀꯣ ꯌꯥꯗ꯭ꯔꯗꯤ ꯂꯧꯊꯣꯛꯀꯦ ꯑꯃꯝꯇ ꯉꯥꯏꯈꯣ
ꯌꯦꯡꯉꯣ ꯌꯦꯡꯉꯣ ꯍꯥꯞꯆꯜꯂꯨ ꯍꯥꯞꯆꯜꯂꯨ ꯑꯗꯨꯒ ꯃꯈꯣꯟꯗꯨ ꯅꯨꯡꯉꯥꯏꯕ꯭ꯔꯥ ꯅꯨꯡꯉꯥꯏꯇꯕ꯭ꯔꯥ ꯌꯦꯡ ꯇꯥꯔꯦꯅ ꯑ ꯇꯥꯔꯕ
ꯑ ꯇꯥꯏꯌꯦ
ꯑꯣ ꯐꯔꯦ ꯐꯔꯦ ꯑꯗꯨꯗꯤ
ꯅꯪꯉꯣꯟꯗ ꯁꯧꯕ ꯈꯣꯠꯄ ꯀꯩꯝ ꯇꯧꯗꯕ꯭ꯔꯥ
ꯀꯔꯤꯝ ꯇꯧꯗꯦ ꯆꯞ ꯆꯥꯔꯦ
ꯁꯤꯅ ꯐꯔꯦ ꯅꯠꯇ꯭ꯔꯗꯤ ꯂꯥꯎꯠ ꯁ꯭ꯄꯤꯀꯔꯗꯣ ꯊꯥꯕ ꯌꯥꯗꯦ
ꯑꯣꯛꯈꯦ ꯑꯣꯛꯈꯦ ꯑꯗꯣ ꯑꯩꯈꯣꯏ ꯏꯔꯣꯏꯕꯁꯦ ꯑꯩꯈꯣꯏꯒꯤ ꯅꯥꯆꯦꯞꯁꯤꯗ ꯄꯥꯏꯔ ꯀꯥꯟꯗꯨꯗ ꯑꯗꯨꯝ ꯏꯔꯣꯏꯔꯒ ꯑꯩꯈꯣꯏꯒꯤꯁꯤꯗ ꯑꯉꯥꯡ ꯑꯃꯈꯛ ꯑꯩꯅ ꯀꯟꯒꯤꯕ ꯑꯩꯅ ꯈꯇꯪꯈꯛ ꯌꯥꯝꯗꯕꯤꯗ ꯈꯇꯪꯍꯦ ꯍꯩꯔꯛꯄꯒ ꯑꯗꯨꯗ ꯑꯩꯁꯦ ꯑꯩꯈꯣꯏꯒꯤ ꯏꯁꯤꯡ ꯃꯅꯨꯡꯁꯤ ꯆꯪꯉꯒ ꯁꯣꯛꯀꯦꯅ ꯇꯧꯕꯗ ꯑꯩꯁꯦ ꯅꯥꯆꯦꯛꯁꯤꯗ ꯑꯩꯈꯣꯏꯒꯤ ꯑ ꯅꯨꯡꯒꯨꯝꯕ ꯀꯩ ꯀꯩ ꯄꯥꯏꯔꯒ ꯀꯥꯈꯠꯂꯛꯑ ꯀꯥꯟꯗꯗ ꯑꯗꯨꯒꯤ ꯍꯦꯛ ꯅꯨꯃꯤꯠꯇꯨꯗꯒꯤ ꯑꯩꯁꯦ ꯑ ꯍꯩꯒ꯭ꯔꯦ ꯍꯥꯏꯇꯥꯔꯦ
ꯍꯩꯒ꯭ꯔꯦ ꯍꯥꯏꯇꯥꯔꯦ ꯄꯨꯜꯂꯞ ꯀꯣ ꯍꯥꯏꯗꯤ
ꯈꯣꯠꯂꯝꯕ ꯑꯣꯏꯁꯅꯨ ꯑꯃ ꯇꯧꯔꯝꯕ ꯑꯣꯏꯁꯅꯨ ꯌꯥꯝꯅ ꯍꯥꯏꯗꯤ ꯅꯨꯡꯉꯥꯏꯕ ꯑꯗꯨꯗꯒꯤ
ꯑꯥ ꯑꯗꯨꯗꯒꯤ
ꯀꯣ ꯑꯗꯨꯗꯒꯤ ꯃꯔꯛ ꯑꯃ ꯑꯃꯨꯛ ꯏꯁꯥꯁꯦ ꯑꯩꯈꯣꯏꯒꯤ ꯑꯃ ꯅꯣꯏꯈꯠꯄꯒꯤꯀꯣ ꯑꯗ ꯏꯔꯣꯏꯕꯁꯦ ꯉꯝꯗꯕ ꯌꯥꯝꯗꯤ ꯋꯥꯕ ꯏꯔꯣꯏꯗꯤ ꯏꯔꯣꯏꯅꯤꯡꯕ
ꯑꯗꯨꯃꯥꯏ ꯑꯗꯨꯝ ꯇꯧꯕꯤꯅꯦꯕ ꯑꯩ ꯏꯁꯥꯁꯤꯗ ꯀꯣ ꯑꯗꯨꯗꯨꯅ ꯍꯧꯖꯤꯛꯇꯤ ꯏꯔꯣꯏꯕꯁꯦ ꯍꯩꯔ ꯒꯀꯣ ꯑꯗꯨꯗꯒꯤ ꯏꯁꯥꯒꯁꯦ ꯈꯇꯪꯈꯛ ꯑꯈꯣꯏꯒꯤ ꯅꯨꯡꯉꯥꯏꯕꯤ ꯃꯇꯥꯡ ꯑꯃ ꯌꯧꯁꯜꯂꯛꯑꯕꯤꯗꯣ ꯑꯈꯣꯏ ꯏꯔꯣꯏꯅꯤꯡꯕ ꯑꯗꯨꯒ ꯋꯥ ꯍꯛꯆꯥꯡ ꯂꯣꯏꯅꯃꯛ ꯃꯨꯚꯃꯦꯟ ꯇꯧꯕ ꯄꯣꯠꯅꯤꯅꯀꯣ ꯑꯗꯨꯅ ꯏꯞ ꯏꯔꯣꯏꯅꯤꯡꯉꯦꯕ ꯑꯈꯣꯏꯁꯦ ꯀꯣ ꯍꯧꯖꯤꯛꯀꯥꯟꯁꯦ ꯑꯗꯨꯅꯤꯗ ꯏꯁꯤꯡ ꯎꯕꯀꯁꯦ ꯌꯥꯕꯣꯠꯇꯦ
ꯁꯨꯏꯃꯤꯡꯄꯨꯜ ꯃꯤ ꯆꯠꯅꯩꯌꯦ
ꯑꯥ ꯆꯠꯂꯦ ꯆꯠꯂꯦ ꯁꯨꯏꯃꯤꯡ ꯀ꯭ꯂꯥꯁ ꯀꯨꯝꯕ ꯆꯠꯄ
ꯀꯩꯅꯣ ꯑꯩꯅ ꯑꯃꯨꯛ ꯎꯔꯝꯕꯗ ꯂꯤꯁꯤꯡ ꯑꯃ ꯑꯣ ꯁꯨꯏꯃꯤꯡ ꯀ꯭ꯂꯥꯁ ꯑꯃꯇꯒꯤ
ꯑꯣ ꯆꯠꯄꯗꯤ ꯑꯗꯨꯃꯥꯏ ꯆꯠꯄꯗꯤ ꯍꯥꯏꯋꯥꯅꯤ ꯌꯥꯗꯤ ꯌꯥꯏꯌꯦ ꯑꯈꯣꯏꯒꯤ ꯑꯥ
ꯑꯥ
ꯇꯝꯁꯤꯟꯕꯗ ꯃꯥꯖꯤ ꯀꯔꯤꯝꯚꯥꯎꯕ ꯑꯩꯈꯣꯏꯒꯤ ꯀꯥꯟꯅꯗꯕ ꯑꯣꯏꯗꯦꯕ ꯑꯩꯈꯣꯏꯒꯤ ꯑꯁꯣꯛ ꯑꯄꯟ ꯑꯃ ꯂꯥꯛꯑꯁꯨ ꯃꯤ ꯑꯃꯇ ꯀꯟꯕ ꯑꯣꯏꯔꯁꯨꯀꯣ ꯍꯥꯏꯗꯤ ꯇꯝꯕ ꯉꯝꯕ ꯅꯠꯇꯦꯕ ꯃꯇꯝꯁꯦꯀꯣ ꯑꯦ ꯇꯥꯁꯤꯟꯕ ꯈꯣꯠꯄ ꯌꯥꯎꯔꯒꯗꯤ ꯑꯗꯨꯏꯗꯨꯗ ꯑꯩꯈꯣꯏꯁꯨ ꯆꯣꯡꯊꯔꯒ ꯑꯩꯈꯣꯏꯁꯨ ꯃꯇꯥꯡꯗꯨꯗ ꯊꯦꯡꯅꯔꯣꯏ ꯍꯥꯏꯕ ꯇꯝꯉꯝꯕ ꯅꯠꯇꯦꯕ ꯑꯗꯨꯅ ꯏꯔꯣꯏꯕ ꯍꯩꯖꯤꯟꯕ ꯀꯥꯟꯅꯩꯌꯦꯕ ꯂꯣꯏꯅꯃꯛ ꯍꯧꯖꯤꯛꯀꯣ ꯑꯥ ꯂꯨꯞ ꯂꯨꯞꯈ꯭ꯔꯗꯤ ꯑꯈꯣꯏꯒꯤ ꯏꯁꯥꯗ ꯍꯩꯍꯧꯒꯗꯕ ꯄꯣꯠꯇꯣ ꯍꯩꯍꯧꯗ꯭ꯔꯕꯅꯤꯅ ꯑꯗꯨꯗ ꯑꯈꯣꯏꯒꯤ ꯃꯤꯗꯣ ꯍꯥꯏꯇꯥꯔꯦ ꯀꯟꯅꯤꯡꯕ ꯑꯣꯏꯔꯁꯨ ꯅꯠꯇ꯭ꯔ ꯏꯁꯥꯗꯕꯨ ꯀꯟꯖꯕ ꯑꯣꯏꯔꯁꯨ ꯑꯗꯨ ꯑꯗꯨꯗ ꯃꯅꯨꯡꯗ ꯆꯪꯒ꯭ꯔꯥꯗꯤ ꯑꯩ ꯏꯁꯥꯁꯦ ꯌꯥꯝ ꯄꯥꯈꯠꯄꯅꯦꯕ ꯑꯈꯣꯏꯒꯤ ꯑꯦ ꯍꯥꯏꯅ ꯑꯗꯨꯏ ꯍꯩꯇ꯭ꯔꯗꯤ
ꯍꯩꯇ꯭ꯔꯗꯤ ꯑꯃꯨꯛꯀ ꯍꯦꯟꯅ ꯄꯥꯈꯠꯇꯣꯏꯅꯦꯕ ꯑꯗꯨꯗꯗꯤ ꯑꯃꯨꯛ ꯀꯃꯥꯏ ꯇꯧꯅꯤ
ꯑꯗꯨꯅꯤꯗ ꯑꯗꯣ ꯍꯩꯖꯤꯟꯕ ꯀꯥꯟꯅꯩꯌꯦ ꯅꯪꯁꯨ ꯑꯗꯨꯝ ꯍꯥꯏꯔꯒꯗꯤ ꯑꯗꯨꯝ ꯅꯣꯏ ꯄꯨꯈ꯭ꯔꯤꯁꯨ ꯂꯩꯕꯅꯤꯅ ꯑꯗꯨꯝ ꯍꯥꯏꯇꯥꯔꯦ ꯑꯩꯈꯣꯏꯒꯤ ꯌꯥꯝ ꯍꯦꯟꯅ ꯀꯤꯕ ꯈꯣꯠꯄꯒꯤ ꯑꯗꯨ ꯑꯣꯏꯔꯗꯤꯂꯣꯏ ꯅꯠꯇ꯭ꯔꯥ ꯑꯗꯨꯒꯨꯝꯕꯗꯨ ꯇꯝꯖꯤꯟꯕ ꯀꯥꯟꯅꯩꯌꯦꯕ
ꯑꯥ ꯈꯔ ꯈꯔꯒ ꯀꯣ ꯇꯝꯖꯟꯒꯗꯕꯅꯤ ꯅꯣꯏ ꯑꯉꯥꯡꯒ ꯂꯩꯔꯤꯒꯗꯣ ꯇꯝꯒꯗꯕꯅꯤ ꯀꯣ ꯍꯥꯏꯗꯤ ꯁꯣꯛꯄ ꯈꯣꯠꯄ ꯇꯧꯗꯅꯕ
ꯑꯗꯨꯅꯤꯗ
ꯑꯗꯣ ꯒꯥꯔꯤ ꯊꯧꯕ ꯈꯣꯠꯄꯁꯨ ꯍꯧꯖꯤꯛꯀꯣ ꯃꯇꯥꯡ ꯌꯥꯔꯛꯇꯕ ꯀꯥꯟꯗꯨꯗ ꯇꯝꯁꯜꯂꯨ ꯗ ꯍꯥꯏꯗꯤ ꯅꯪ ꯀꯥꯔ ꯊꯧꯅꯤꯡꯉꯦ ꯈꯣꯠꯅꯤꯡꯉꯦ ꯀꯥꯏꯅ ꯍꯟꯗꯛ ꯂꯩꯈꯤꯕꯒꯤ ꯅꯪ ꯇꯧꯔꯤ
ꯑꯗꯨ ꯅꯪ ꯇꯧꯔꯤꯗꯣ
ꯇꯝꯁꯤꯟꯒꯗꯕꯅꯦꯕ ꯒꯥꯔꯤ ꯑꯈꯣꯏꯒꯤ ꯀꯩ ꯍꯥꯏꯇꯥꯔꯦ ꯒꯤꯌꯥꯔ ꯁꯤꯟ ꯁꯤꯟꯕ ꯈꯣꯠꯄ ꯐꯖꯅ ꯍꯩꯔꯗꯕꯅꯦ ꯍꯧꯖꯤꯛꯇꯤꯀꯣ ꯅꯣꯏ ꯍꯥꯏꯕ ꯋꯥꯅꯤ ꯅꯨꯄꯤꯅꯒ ꯕꯥꯏꯛ ꯕꯥꯏꯛꯁꯨ ꯑꯁ ꯐꯖꯅ ꯊꯧꯒꯥꯏꯒꯗꯕꯅꯤ ꯀꯩꯩꯅꯣꯅꯦ ꯅꯩ ꯄꯤꯒꯗꯕꯅꯤ ꯀꯩꯅꯣ ꯍꯧꯖꯤꯛꯄꯥꯎ ꯊꯧꯕꯗ ꯃꯤ ꯍꯧꯖꯤꯛ ꯂꯣꯏꯅ ꯀꯩꯅꯣ ꯇꯧꯔꯗꯕꯅꯤꯀꯣ ꯑꯗꯣ ꯅꯪ ꯅꯪꯒꯤꯁꯦ ꯍꯧꯖꯤꯛ ꯀꯩ ꯇꯧꯗꯣꯏꯅꯣ ꯈꯪꯗ꯭ꯔꯦ ꯆꯥꯛ ꯏꯟꯁꯥꯡꯁꯦ
ꯍꯥꯎꯕꯤꯒꯨꯝꯕ ꯆꯠꯅꯤꯡꯕ꯭ꯔꯣ ꯑꯍꯧꯕꯣ ꯑꯍꯥꯎꯕꯒ ꯆꯥꯅꯤꯡꯗ꯭ꯔꯣ
ꯅꯣꯏ ꯅꯨꯃꯤꯠ ꯀꯥꯌꯅꯤꯗ ꯑꯁꯇꯤ ꯇꯧꯏ
ꯑꯩꯅ ꯈꯟꯕꯗ ꯎꯝ ꯑꯈꯣꯏꯒꯤ ꯃꯩꯇꯩꯒꯤ ꯑꯣꯏꯅ ꯈꯥꯏꯗꯣꯛꯄꯅꯦꯗ ꯆꯞ ꯆꯥꯅ ꯑꯩꯁꯦ ꯈꯪꯗ꯭ꯔꯦꯕ ꯑꯩꯈꯣꯏꯒꯤ ꯅꯨꯃꯤꯠ ꯇꯔꯥꯃꯥꯊꯣꯏꯅꯤ ꯁꯨꯕꯗꯗꯤ ꯀꯩꯅꯣ ꯇꯧꯅꯩꯗꯅ ꯁꯣꯔꯥꯠ
ꯎꯝ ꯑꯩꯁꯨ ꯈꯪꯗꯦ ꯐꯖꯅ ꯇꯔꯥꯃꯥꯊꯣꯏ ꯇꯔꯥꯅꯤꯊꯣꯏ ꯍꯣꯏ ꯑꯗꯨꯃꯥꯏꯅꯗꯤ ꯑꯣꯏꯅꯕꯅꯦ
ꯑꯥ ꯑꯗꯨꯒ ꯒꯧꯔꯒꯤꯅ ꯑꯃꯨꯛ ꯅꯨꯃꯤꯠ ꯇꯔꯥꯃꯔꯤꯅꯤ ꯑꯣꯏꯕ꯭ꯔꯥ ꯀꯩꯅꯣꯝ ꯇꯧꯕꯅꯦꯕ ꯑꯗꯣ ꯑꯩꯁꯦ ꯆꯞ ꯆꯥꯅꯗꯤ ꯈꯪꯗ꯭ꯔꯦ ꯑꯗꯨꯃꯥꯏꯅꯗꯤ ꯑꯣꯏꯌꯦ ꯑꯗꯣ ꯑꯩꯅ ꯇꯥꯈꯤꯕꯗꯗꯤ ꯃꯩꯇꯩꯒꯤꯅ ꯅꯨꯃꯤꯠ ꯇꯔꯥꯃꯥꯊꯣꯏ ꯑꯗꯨꯒ ꯒꯧꯔꯒꯤꯅ ꯅꯨꯃꯤꯠ ꯇꯔꯥꯃꯔꯤ ꯑꯗꯨ ꯑꯗꯨꯃꯥꯏꯅ ꯇꯥꯏ ꯑꯇꯩꯒꯤꯗꯤ ꯑꯩ ꯈꯪꯗ꯭ꯔꯦ ꯍꯥꯏꯗꯤ ꯑꯣꯏꯔꯝꯕꯁꯨ ꯌꯥꯏ ꯑꯣꯏꯔꯝꯗꯕꯁꯨ ꯌꯥꯏꯅꯅꯀꯣ ꯑꯗꯣ ꯑꯩ ꯈꯪꯗ꯭ꯔꯦ ꯑꯥ ꯋꯥꯠꯇꯤ ꯋꯥꯠꯂꯤ ꯑꯗꯣ ꯑꯈꯣꯏꯒꯤ ꯍꯣꯏ ꯎ ꯑꯈꯣꯏꯒꯤ ꯀꯩ ꯍꯥꯏꯇꯥꯔꯦ ꯑꯈꯣꯏꯒꯤ ꯑꯗꯨꯗꯨꯗ ꯊꯑꯣꯏꯅ ꯈꯟꯕ ꯃꯤ ꯍꯥꯏꯇꯥꯔꯦ ꯑꯦ ꯁꯤ ꯐꯩ ꯐꯠꯇꯦ ꯈꯪꯕ ꯃꯤ ꯑꯣꯏꯔꯒꯗꯤ ꯑꯐ ꯐꯠꯇ ꯈꯜꯂ ꯀꯥꯟꯗꯨꯗ ꯆꯥꯕ ꯈꯣꯠꯄ ꯈꯣꯠꯄ ꯍꯥꯏ ꯌꯦ ꯍꯦꯅ ꯆꯥꯅꯤ ꯈꯣꯠꯅꯈ꯭ꯔꯗꯤ ꯑꯗꯨꯝ ꯑꯍꯥꯎꯕ ꯆꯥꯈꯤꯅꯦꯕ ꯑꯁꯤ ꯑꯗꯨꯝ ꯆ ꯆꯠꯅꯕꯤ ꯂꯩꯕꯅꯤꯅꯀꯣ ꯅꯨꯡꯉꯥꯏꯇꯦꯗꯅ ꯅꯠꯇ꯭ꯔꯥ
ꯆꯥꯁꯤꯟꯕ ꯈꯣꯠꯆꯤꯟꯕ ꯇꯧꯕꯗꯨꯁꯨ ꯎꯝ ꯑꯗꯨꯒꯤꯅꯤ
ꯎꯝ ꯆꯥ ꯎꯝ ꯆꯥꯔꯣꯏꯗꯕꯅꯤ ꯆꯥꯔꯣꯏꯗꯕꯅꯤ
ꯑꯗꯨ ꯅꯪ ꯁꯦꯀꯦꯟ ꯇꯥꯔꯦ
ꯑꯥ ꯑꯩꯁꯨ ꯍꯦꯜꯂꯅꯤ ꯆꯥꯔꯕꯣ ꯈꯣꯠꯄꯁꯦ ꯈꯔ ꯍꯦꯟꯕꯗꯁꯨ ꯅꯨꯡꯉꯥꯏꯇꯦꯗ ꯑꯗꯨꯝ ꯅꯠꯇ꯭ꯔꯥ ꯆꯠꯅꯔꯤꯕꯅꯤꯅ
ꯑꯗꯨ ꯋꯥꯅꯤꯗ
ꯍꯧꯖꯤꯛꯁꯦ ꯅꯣꯡ ꯇꯥꯕꯁꯤꯅ ꯀꯣꯏꯕ ꯈꯪꯕ ꯀꯣꯏꯕꯒ ꯆꯠꯅꯤꯡꯗ꯭ꯔꯣ ꯅꯣꯏꯕꯨ ꯆꯠꯅꯤꯡꯉꯤ ꯃꯐꯝꯕꯨꯗꯤ ꯏꯟꯁꯇꯗ ꯈꯥꯔ ꯑꯃ ꯀꯗꯥꯏꯗꯅꯣ ꯑꯩ ꯈꯪꯗꯦ ꯄ꯭ꯔꯄꯜ ꯀꯂꯔꯒꯤ ꯂꯩ ꯑꯆꯧꯕ ꯑꯃꯒ ꯁꯥꯠꯂꯒ ꯀꯩꯅꯣꯝ ꯍꯥꯏꯕꯅꯦ ꯔꯥꯝ ꯂꯩꯕꯤ ꯍꯥꯏꯕ꯭ꯔꯥ
ꯎꯝ
ꯈꯔ ꯆꯪꯁꯤꯟꯕꯁꯨ ꯃꯥꯜꯂꯦ
ꯎꯝ
ꯆꯛꯅꯤꯡꯉꯁꯨ ꯀꯤꯕ ꯑꯃꯁꯨ ꯇꯧꯋ
ꯎꯝ ꯍꯧꯖꯤꯛꯀꯥꯟꯒꯤ ꯊꯣꯛꯏꯕ ꯃꯑꯣꯡꯁꯤꯅꯅꯤꯗ ꯑꯩꯈꯣꯏꯅ ꯄꯨꯡꯀꯤꯗ ꯀꯤꯕ ꯈꯣꯠꯄ ꯑꯗꯨꯒꯤ ꯋꯥꯁꯨ ꯅꯠꯇꯦꯕ ꯃꯇꯝꯁꯤꯅꯅꯤꯗ ꯇꯩꯒꯤ ꯅꯠꯇꯦ ꯎꯝ ꯑꯗꯨꯅꯅꯤ ꯑꯗꯨꯅꯅꯤ